ꯍꯜꯂꯣ ꯀꯩꯗꯧꯔꯤꯅꯣ꯭ꯔꯅ ꯆꯥꯛ ꯆꯥꯗ꯭ꯔꯤꯗ
ꯑ
ꯅꯪꯗꯤ ꯆꯥꯈ꯭ꯔꯕꯣ ꯎꯝ ꯂꯩꯔꯝꯃꯤꯅꯦꯗ
ꯑ ꯑꯩꯗꯤ ꯆꯥꯔꯦ ꯑ ꯍꯋꯥꯏꯒ ꯈꯥꯔꯣꯠ ꯑꯈꯥꯕꯗꯣ ꯑꯈꯥꯕꯤꯗꯣ
ꯑꯣ ꯑꯋꯥꯔꯝꯅꯤꯅ
ꯑ ꯑꯗꯨꯝ ꯍꯋꯦ ꯍꯣꯏ ꯃꯥ ꯑ ꯀꯔꯠ ꯑꯥ ꯌꯦꯡꯉꯦꯗ ꯌꯦꯡꯍꯧꯗ꯭ꯔꯦ ꯉꯁꯥꯏ ꯀꯗ
ꯍꯣꯔꯦꯟ ꯅꯒꯤꯗꯤ ꯌꯦꯡꯁꯦꯅ
ꯑ ꯍꯣꯔꯦꯟꯒꯤꯗꯤ ꯌꯦꯡꯕ ꯅꯨꯡꯉꯥꯏꯅꯤ ꯌꯦꯡꯁꯤꯔꯥ ꯈꯜꯂꯤꯅꯤ
ꯑꯁ ꯑꯩꯗꯤ ꯉꯔꯥꯡ ꯊꯦꯡꯅ ꯍꯜꯂꯛꯈ꯭ꯔꯦꯕ
ꯑꯣ ꯃꯌꯥꯝ ꯐꯥꯕ꯭ꯔꯣ
ꯐꯤꯞꯇꯤ ꯋꯥꯟ ꯉꯃ ꯍꯥꯏ
ꯑꯁ ꯌꯥꯝꯃꯤ ꯀꯩꯅꯣ ꯌꯧꯟꯕ ꯌꯥꯔ ꯑꯅꯤ ꯍꯧꯒꯤ
ꯌꯟꯗꯔ
ꯑꯗꯨꯒ ꯂꯣꯏ ꯆꯥꯊꯣꯛꯈ꯭ꯔꯕꯣ
ꯎꯝ ꯈꯤꯇꯪ ꯈꯪꯉ ꯉꯔꯥꯡꯗꯤ ꯃꯆꯥ ꯈꯔ ꯄꯤꯛꯄꯁꯤꯡꯗꯣ ꯑꯗꯨꯗꯨ ꯆꯥꯏ ꯉꯔꯥꯡꯗꯤ
ꯑꯣ ꯑꯆꯧꯕ ꯐꯥꯗ꯭ꯔꯣ ꯐꯪꯗ꯭ꯔꯣ
ꯑꯗꯨ ꯑꯗꯨꯝ ꯕꯦꯛ ꯃꯅꯨꯡꯗ ꯀꯣ ꯄ꯭ꯂꯥꯁꯇꯤꯛ ꯃꯅꯨꯡꯗ ꯊꯝꯕꯤꯕ ꯇꯞꯅ ꯆꯥꯥꯁꯦꯅꯀꯣ
ꯑꯗꯨꯗꯦ
ꯑꯣ
ꯑ ꯑꯣ ꯑꯆꯧꯕ ꯑꯧ ꯇꯥꯥꯏꯦ ꯇꯥꯥꯏꯦ
ꯎꯝ ꯑꯆꯧꯕꯁꯨ ꯐꯥꯏꯌꯦ ꯐꯥꯕꯕꯨꯗꯤ
ꯑ ꯑꯗꯨꯒ ꯌꯥꯝ ꯐꯪꯗꯕ꯭ꯔꯥ
ꯑꯗꯨꯨꯡ ꯐꯪꯉꯦ ꯉꯔꯥꯡ ꯆꯥꯕꯗꯨꯅ ꯈꯔ ꯄꯤꯛꯄ ꯁꯥꯏꯖꯇꯣ ꯈꯜꯂꯒ ꯆꯥꯕ ꯄꯤꯛꯄꯨꯗꯣ ꯍꯥꯟ ꯆꯥꯁꯤꯅ ꯀꯣ
ꯑꯥ
ꯑꯗꯨꯒꯤꯅꯤꯗ
ꯑꯗꯨꯒ ꯂꯦꯝꯍꯧꯔꯤꯕ꯭ꯔꯕ
ꯍꯣꯏ ꯌꯥꯝ ꯂꯦꯝ ꯑꯩꯈꯣꯏ ꯉꯔꯥꯡ ꯆꯥꯕ ꯃꯆꯥꯗꯤ ꯃꯆꯥꯁꯤꯅꯤ ꯀꯥꯎꯟ ꯇꯧꯗ꯭ꯔꯦꯕꯀꯣ
ꯑ ꯑ
ꯃꯆꯥꯁꯤꯡꯗꯨ ꯑꯆꯧꯕ ꯑꯃꯅꯤ ꯈꯔꯣ
ꯑꯝ
ꯑꯇꯗ
ꯎꯝ ꯀꯅꯦ
ꯆꯠꯊꯣꯛꯀꯗ꯭ꯔꯣꯕꯗꯗꯤ
ꯆꯠꯊꯣꯛꯑꯣꯗ ꯑꯗꯨꯝ ꯂꯩꯒꯅꯤ ꯀꯩꯒꯤꯅꯣ ꯍꯧꯖꯤꯛꯐꯧ ꯆꯥꯛ ꯆꯥꯗ꯭ꯔꯗꯤ
ꯑꯁ ꯑꯩꯗꯣ ꯍꯧ ꯈꯔ ꯊꯦꯡꯈ꯭ꯔꯦ ꯉꯁꯤꯁꯨ ꯑꯃꯨꯛ
ꯑꯥ
ꯎꯨꯡ ꯑꯃ ꯄꯨꯡ ꯑꯃ ꯍꯦꯟꯈ꯭ꯔꯦꯕ ꯍꯜꯂꯛꯄꯗꯣ
ꯑ ꯑꯣ
ꯑꯩ ꯅꯪꯉꯣꯟꯗ ꯃꯦꯁꯦꯖ ꯊꯥꯕꯤ ꯑꯃꯝꯕꯅ
ꯑꯥ ꯎꯝ ꯑꯗꯨ
ꯑꯗꯨ ꯂꯥꯛꯑꯒꯕꯨꯣ ꯍꯣꯏ ꯉꯥꯏꯍꯥꯛ ꯌꯦꯡꯉꯨꯔꯦ ꯍꯥꯞ ꯇꯃ ꯈꯪꯗꯦ ꯋꯥꯁꯨ ꯋꯥꯔꯦ ꯉꯥꯡꯗꯤ
ꯎꯝ ꯃꯔꯔ ꯑꯝ ꯑ ꯑ ꯍꯣꯏ ꯍꯣꯏ ꯑꯁ ꯀꯣꯏꯅ ꯍꯨꯏꯅ ꯑꯗꯨꯝ ꯂꯩꯔꯝꯃꯤꯅꯦ ꯑꯗꯨꯗꯤꯀꯣ
ꯎꯝ ꯑꯁ ꯅꯣꯡ ꯇꯥꯔꯛꯄꯅꯤꯅꯦ ꯍꯜꯂꯛꯄꯗ ꯂꯣꯏꯔꯦ ꯒꯥꯔꯤ ꯆꯥꯗꯤ ꯍꯟ ꯑꯗꯨꯒꯨꯝ
ꯑꯣ
ꯎꯒꯤ ꯊꯣꯡ ꯑꯃ ꯂꯩꯕꯀꯣ ꯑꯁ ꯑꯗꯨꯗꯤ ꯌꯥꯗ꯭ꯔꯦ ꯅꯍꯥꯟꯅꯨ ꯁꯤꯅꯤꯀꯣ
ꯊꯨꯗꯤ ꯇꯨꯗꯕ꯭ꯔꯥ
ꯇꯨ ꯇꯝ ꯇꯝ ꯂꯕꯣꯏ ꯇꯨꯗꯤ ꯇꯨꯗ ꯍꯣ
ꯑ ꯎꯝ ꯑꯗꯨ ꯄꯨꯡ ꯑꯃꯗ ꯍꯜꯂꯛꯑꯒ ꯆꯥꯛ ꯆꯥꯔꯤꯔꯣ ꯅꯠꯇ꯭ꯔꯒ ꯆꯥꯔꯒ ꯆꯠꯄ꯭ꯔꯥ
ꯆꯥꯛꯄꯨꯗꯤ ꯆꯥ ꯇꯣꯛꯑꯒ ꯆꯠꯂꯦ ꯑꯃꯨꯛꯀꯁꯨ ꯑꯃꯨꯛ ꯊꯣꯡꯒꯠꯂꯒ ꯆꯥꯕ
ꯑ ꯑꯣ ꯉꯔꯥꯡ ꯕꯣꯜ ꯅꯨꯡꯉꯥꯏꯕ꯭ꯔꯣ
ꯕꯣꯔꯜꯁꯦ ꯑꯩ ꯍꯞ ꯐꯥꯎꯔꯗꯤ ꯍꯣꯏ ꯑꯗꯨꯝ ꯌꯥꯗꯤ ꯌꯥꯔꯝꯕꯅꯦ ꯌꯥꯝ ꯊꯤꯕꯗꯤ ꯑꯣꯏꯔꯦꯕꯀꯣ
ꯑꯥ ꯃꯥꯏ ꯭ꯔꯥꯖꯤꯜꯁ ꯅꯣꯡꯉꯥꯏꯇ ꯍ
ꯎꯝ
ꯅꯅ ꯀꯥꯈ꯭ꯔꯦ ꯍꯥꯏꯅ
ꯎꯝ ꯃꯔꯣꯏꯅ ꯀꯥꯈ꯭ꯔꯦ
ꯎꯝ ꯅꯪꯗꯤ ꯄꯨꯡ ꯀꯌꯥꯗ ꯍꯧꯒꯠꯀꯦ
ꯑꯁ ꯑꯩ ꯉꯥꯏꯍꯥꯛ ꯈꯛꯇꯪ ꯉꯥꯏꯔꯤꯗ ꯍꯧꯒꯠꯄ
ꯑꯣ
ꯑ
ꯆꯥꯛꯇꯤ ꯂꯥꯡꯗ꯭ꯔꯤꯕꯣ
ꯁꯦ ꯃꯅꯦꯗ
ꯑꯣ ꯑꯣ ꯇꯣꯡꯉꯤꯕ ꯍꯧꯖꯤꯛ
ꯊꯣꯡꯝꯗꯔꯤꯗ ꯁꯤꯦꯃꯤ ꯃꯅꯦꯗ
ꯑꯣ ꯑꯣ
ꯕꯤꯟꯁꯇ ꯆꯥꯁꯦ ꯅꯉꯣ
ꯑꯣ ꯑꯣ ꯑꯇꯣꯝꯗ ꯆꯥꯗꯣꯏꯔꯣ
ꯑꯣ
ꯑꯥ
ꯑꯂꯨꯒ ꯀꯩꯀꯩꯅꯣ ꯆꯥꯁꯤꯅ ꯆꯝꯊꯣꯡ ꯁꯝ ꯁꯝꯅ ꯅꯨꯡꯁꯥ ꯁꯥꯕꯅꯤꯅ ꯊꯥꯎ ꯊꯨꯝꯗꯤ ꯑꯁ ꯆꯥꯕ ꯅꯨꯡꯉꯥꯏꯇꯦꯕ ꯍꯧꯖꯤꯛꯇꯤ ꯅꯨꯡꯗꯥꯡꯗꯒꯨꯝꯕꯀꯣ ꯑꯁꯤꯒꯨꯝꯕꯗꯤ ꯈꯔ ꯅꯨꯡꯉꯥꯏꯔꯦ ꯊꯥꯎꯒꯨꯝꯕꯗꯤ
ꯎꯝ ꯍꯣꯏ ꯊꯥꯎ ꯌꯥꯝ ꯆꯥꯕꯁꯨ ꯐꯠꯇꯦ ꯦꯇ ꯉꯁꯤꯗꯤ ꯆꯠꯊꯣꯛꯑꯣꯏꯗ꯭ꯔꯣ
ꯉꯁꯤꯁꯦ ꯆꯠꯊꯣꯛꯑꯣꯏꯗ ꯍꯣꯏ ꯂꯩꯒꯅꯤꯗ
ꯎꯝ
ꯒꯥꯔꯤ ꯆꯥꯃꯨꯁꯤꯔꯥꯅꯦ ꯈꯜꯂꯝꯕꯅꯤꯅꯦ
ꯎꯝ
ꯃꯣꯠꯉꯥꯡ ꯏꯗꯅ
ꯎꯝ ꯒꯥꯔꯤ ꯆꯥꯝꯅꯕ ꯀꯥꯞꯅꯕꯒꯤꯗꯣ ꯂꯩꯕ꯭ꯔꯥ
ꯗꯦꯗ ꯈꯨꯠꯅ
ꯑꯣꯗ ꯒꯥꯔꯤ ꯃꯆꯥꯗꯤ ꯀꯩꯁꯨ ꯀꯨꯏꯔꯣꯏꯗ
ꯀꯨꯏꯔꯦꯗ ꯀꯩꯁꯨ ꯀꯥꯏꯗꯦꯗ ꯑꯗꯨ ꯂꯩ ꯑꯗꯨ ꯑꯣꯏꯔꯁꯨ ꯁꯦꯡꯕꯕꯨꯗꯤ ꯑꯗꯨꯅꯗꯤ ꯍꯦꯟꯅ ꯁꯦꯡꯉꯦꯕꯀꯣ
ꯑꯥ ꯑꯥ ꯍꯣꯏ ꯅꯨꯡꯁꯨ ꯅꯨꯡꯉꯥꯏꯕ ꯀꯣ
ꯎꯝ
ꯎꯝ ꯆꯥꯛꯁꯨ ꯊꯣꯡꯗ꯭ꯔꯦ ꯌꯦꯟꯁꯥꯡ ꯁꯦꯝꯃꯛꯇ ꯉꯥꯏꯔꯤꯔꯣ
ꯍꯣꯏ ꯍꯣꯏ
ꯎꯝ
ꯊꯨꯅ ꯂꯣꯏꯒꯅꯤꯗ ꯁꯠ ꯁꯠ ꯂꯥꯛꯑꯣ ꯀꯣ
ꯍꯣꯏ ꯍꯣꯏ ꯆꯥꯛꯇꯤ ꯀꯩꯁꯨ ꯀꯨꯏꯗꯕꯅꯤꯅ
ꯎꯝ ꯑꯅꯤ ꯄꯨꯡ ꯀꯌꯥꯗ ꯆꯥꯒꯦ
ꯑꯩ ꯉꯁꯥꯏ ꯄꯨꯡ ꯑꯩꯠ ꯐꯣꯔꯇꯤ ꯐꯥꯏꯚ ꯑꯗꯨꯗꯥꯏ ꯆꯥꯈ꯭ꯔꯦ
ꯑꯣ ꯑꯣ ꯑꯣ ꯉꯜꯂꯤꯅꯦꯀꯣ
ꯎꯝ ꯉꯔꯥꯡ ꯉꯟꯅ ꯆꯥꯕꯒꯤ ꯈꯣꯡ ꯑꯁꯤ ꯈꯔ ꯂꯥꯝꯃꯦ ꯑꯌꯨꯛ ꯣ ꯑꯗꯨꯒꯤ ꯆꯥꯈ ꯁꯥꯕ꯭ꯔꯣ ꯍꯧꯖꯤꯛ ꯄꯣ ꯅꯣꯏ
ꯁꯤ ꯌꯥꯝ ꯁꯥꯗꯦꯗ ꯍꯧꯖꯤꯛꯇꯤ
ꯎꯝ
ꯑꯗꯨꯝ ꯌꯥꯏꯅ
ꯎꯝ ꯉꯁꯥꯏꯗꯣ ꯑꯩ ꯉꯥꯏꯍꯥꯛ ꯇꯨꯝꯃꯨꯒꯦ ꯇꯧꯕꯅꯤꯕ ꯑꯩ ꯇꯨꯝꯕ ꯌꯥꯗꯗꯅ ꯑꯃꯨꯛ ꯍꯧꯒꯠꯈ꯭ꯔꯦ
ꯐꯖꯅ ꯇꯨꯝꯃꯝꯃꯅꯤꯅ ꯅꯨꯡꯊꯪꯗꯤ
ꯑ ꯐꯖꯅ ꯇꯨ ꯑꯗꯨ ꯑꯁ ꯉꯔꯥꯡꯗꯣ ꯑꯩ ꯐꯤꯂꯝ ꯃꯅꯤꯄꯨꯔꯤ ꯐꯤꯂꯝ ꯌꯦꯡꯉꯤꯉꯩꯗ ꯄꯨꯡ ꯑꯃꯗ ꯊꯨꯝꯃꯦ ꯑꯗꯨꯒ ꯑꯃꯨꯛ ꯇꯔꯦꯠ ꯇꯔꯦꯠ ꯃꯈꯥꯏꯗ ꯍꯧꯒꯠꯂꯦ
ꯎꯝ ꯑꯣ ꯑꯣ ꯀꯩ ꯀꯩ ꯐꯝꯅꯣ
ꯑꯁ ꯀꯥꯎꯔꯦꯗ ꯑꯩ ꯃꯃꯤꯡꯗꯨꯣ ꯐꯤꯂꯤꯡ ꯑ ꯎ ꯎꯝ ꯀꯩ ꯄ ꯀꯔꯅ ꯑ ꯃꯃꯤꯒꯤ ꯂꯥꯏꯔꯦꯝꯕꯤ ꯍꯥꯏꯌꯦ
ꯑꯣ ꯕꯤꯌꯨꯒꯨꯝꯕꯗꯣ
ꯑꯥ ꯕꯤꯖꯨꯒꯤꯗꯣ ꯑꯩꯅ ꯌꯨꯇ꯭ꯌꯨꯕ ꯏꯁꯀ꯭ꯔꯣꯜ ꯇꯧꯔꯤꯉꯩꯗ ꯊꯦꯡꯅꯔꯛꯄ ꯉꯔꯥꯡ
ꯑ ꯐꯖꯥꯅꯗꯨꯣꯁꯨ
ꯎꯝ ꯑꯩ ꯌꯦꯡꯕ ꯍꯧꯈ꯭ꯔꯕꯅꯤꯅꯀꯣ ꯂꯣꯏꯁꯤꯟꯅꯤꯡꯕꯗꯣ ꯑꯗꯨꯒꯤ ꯊꯦꯡꯈ꯭ꯔꯦꯕ ꯇꯨꯝꯕ
ꯎꯝ
ꯑꯗꯨꯒ ꯍꯥꯐ ꯈꯛꯇ ꯍꯥꯏꯕꯗꯤ ꯄꯥꯔꯠ ꯋꯥꯟ ꯈꯛꯇ ꯌꯦꯡꯉꯦ ꯄꯥꯔ ꯇꯨ ꯊꯣꯛꯇ꯭ꯔꯤꯕ ꯃꯥꯜꯂꯦ
ꯊꯣꯛꯈ꯭ꯔꯕꯅꯦ ꯌꯨꯇ꯭ꯌꯨꯕꯇ ꯐꯪꯅꯕ ꯑꯩꯅ ꯔꯤꯂꯤꯁ ꯇꯧꯔꯒ
ꯑꯥ
ꯑꯗꯨꯝ ꯀꯩ ꯍꯥꯏꯁꯦ ꯁꯣꯗꯤ ꯇꯧꯈ꯭ꯔꯕꯅꯦꯕꯀꯣ
ꯑꯥ ꯑꯥ ꯍꯥꯏꯕꯗꯤ ꯃꯇꯤꯛ ꯇ꯭ꯔꯥꯏꯌꯦꯜ ꯀꯩꯕ ꯎꯝ ꯑꯃ ꯐꯣꯔ ꯃꯤꯅꯤꯠ ꯀꯨꯝꯕꯒꯤꯗꯤ ꯈꯔ ꯋꯥꯍꯥꯎꯋꯦ ꯑꯗꯨꯒ ꯐꯨꯜ ꯃꯨꯚꯤ ꯐꯪꯅꯕ
ꯎꯝ ꯇꯞꯗꯤ ꯀꯔ ꯁꯣꯂꯣ ꯍ ꯀꯅ ꯁꯣꯣꯔꯁꯦ ꯂꯣꯏꯔꯛꯈ꯭ꯔꯦꯀꯣ ꯍꯥꯏꯕ ꯃꯇꯝꯗ ꯊꯥꯒꯠꯂꯛꯈ꯭ꯔꯅꯤ
ꯑꯗꯨ ꯀꯨꯏꯗꯤ ꯀꯨꯏꯗ꯭ꯔꯤꯕ ꯃꯥꯜꯂꯦꯀꯣ ꯃꯣꯏ ꯐꯤꯂꯝꯂꯝꯗ ꯎꯝ ꯎꯝ ꯑꯗꯨꯝ ꯐꯗꯤ ꯐꯖꯈꯤꯕꯅ
ꯎꯝ
ꯅꯪꯁꯨ ꯌꯦꯡꯈ꯭ꯔꯕꯣ
ꯑꯩ ꯌꯦꯡꯒ
ꯎꯝ ꯑꯩ ꯃꯨꯚꯤ ꯌꯦꯡꯗꯕ ꯀꯨꯏꯔꯦ ꯉꯔꯥꯡ ꯈꯛꯇꯅꯤ ꯐꯔꯁ ꯌꯦꯡꯕ ꯍꯥꯏꯕꯗꯤ ꯑ ꯚꯤꯗꯤꯌꯣ ꯃꯆꯥ ꯚꯤꯗꯤꯑꯣ ꯑꯇꯦꯟꯕ ꯃꯠ ꯃꯆꯥ ꯃꯆꯥꯗꯤ ꯌꯦꯡꯉꯦꯕꯀꯣ ꯑꯗꯨꯒ ꯐꯨꯜ ꯃꯨꯚꯤ ꯌꯦꯡꯗꯕ ꯑꯩꯅ
ꯑꯆꯥ ꯆꯥ
ꯃꯅꯤꯄꯨꯔꯤ ꯑꯌꯥꯝꯕ ꯌꯦꯡꯕ꯭ꯔꯣ ꯕ꯭ꯔꯣꯗꯤ
ꯍꯣꯢ ꯌꯦꯡꯉꯦꯗ ꯁꯤꯟꯃꯥꯕꯨꯗꯤꯀꯣ ꯑꯗꯨꯝ
ꯑꯣ ꯑꯃ ꯑ ꯏꯪꯂꯤꯁ ꯑ ꯍꯣꯂꯤꯋꯨꯠꯀꯨꯝꯕꯅ ꯄꯥꯝꯕ꯭ꯔꯥ ꯅꯠꯇ꯭ꯔ ꯔꯣꯖꯥ ꯄꯤꯌ ꯑꯌꯥꯝꯕ ꯀꯔꯝꯕ ꯌꯦꯡꯒꯦ
ꯑꯩꯏꯔꯣ ꯃꯂꯥꯌꯥꯂꯝꯒꯤ ꯒꯨꯝꯕ ꯌꯦꯡꯒꯜꯂꯦ ꯑꯩꯗꯤ
ꯑꯣ ꯑ ꯑꯣ ꯑ ꯕꯣꯂꯤꯋꯨꯠꯀꯤ ꯏꯟꯗꯤꯌꯥꯒꯤ
ꯏꯟꯗꯤꯌꯥ ꯍꯣꯏ ꯏꯟꯗꯤꯌꯥꯒꯤ ꯍꯥꯏꯒꯦꯔꯣ ꯍꯣꯏ ꯢꯟꯗꯤꯌꯥꯒꯤ ꯇꯤꯔꯅꯦ ꯑꯗꯨ ꯑꯣꯏꯔꯁꯨ ꯈꯔꯗꯤ ꯇꯣꯡꯉꯥꯜꯂꯦ ꯃꯣꯏꯒꯤꯗꯨꯅ ꯋꯥꯔꯤ ꯒꯨꯝꯕꯀꯣ
ꯑꯣ ꯎꯝ ꯃꯜꯂꯌꯥꯂꯝ ꯍꯥꯏ ꯖꯦ ꯇꯥꯃꯤꯜ ꯂꯣꯝꯒꯤꯔꯣ ꯀꯔꯝꯕꯅꯣ ꯑꯣ ꯍꯣꯏ ꯎꯝ ꯐꯖꯩ ꯇꯥꯃꯤꯜꯒꯤ ꯐꯖꯩ ꯍꯧꯖꯤꯛꯀꯥꯟ ꯑꯁꯍꯣꯢꯒꯤ ꯑꯍꯣꯏ ꯋꯥꯔꯤꯗꯣ ꯀꯣ ꯋꯥꯔꯤꯗꯣ ꯅꯨꯡꯉꯥꯏ
ꯑꯦꯛꯇ꯭ꯔꯦꯁꯇꯤ ꯃꯩ ꯇꯥꯒꯟꯕꯅꯤꯍꯦ
ꯍꯣꯏ ꯑꯥ ꯐꯖꯩ ꯃꯣꯏꯒꯤꯗꯣ ꯎꯝ ꯍꯅ
ꯒꯦꯝ ꯁꯥꯟꯅꯕ꯭ꯔꯣ ꯑꯌꯥꯝꯕ
ꯑꯁ ꯑꯩ ꯑꯗꯨꯒꯨꯝꯕ ꯇꯧꯗꯦꯗ
ꯑꯣꯏ ꯒꯦꯝ ꯁꯥꯟꯅꯗꯦ ꯑꯣ ꯐꯩꯅꯦ ꯑꯩꯗꯤ ꯅꯪ ꯒꯦꯝ ꯇꯧꯕ ꯅꯍꯥꯟꯃꯨꯛ ꯑ ꯅꯨꯄꯥ ꯑꯃ ꯐꯣꯟ ꯇꯧꯕ ꯑꯗꯣ ꯑꯩꯅ ꯉꯥꯏꯍꯥꯛ ꯒꯦꯝ ꯁꯥꯟꯅꯔꯨꯒꯤꯒꯦ ꯍꯥꯏꯕꯒ ꯑꯗ ꯑꯩꯗꯤ ꯃꯤ ꯃꯌꯥꯝ ꯇꯧꯔꯛꯄꯅꯤꯅꯀꯣ ꯑꯗꯨ ꯅꯪꯁꯨ ꯁꯥꯟꯅꯕ꯭ꯔꯥ ꯈꯜꯂꯨꯕ
ꯁꯥꯕꯨꯗꯤ ꯁꯥꯟꯅꯔꯝꯃꯦ ꯑꯗꯨ ꯑꯣꯏꯁꯨ ꯍꯧꯖꯤꯛꯇꯤ ꯁꯟꯅꯗꯦꯗ
ꯑ ꯑꯗꯨꯗꯤ ꯒꯦꯝ ꯌꯥꯝ